ꯇꯕꯤꯕ꯭ꯔꯣ ꯑꯣꯖꯥ
ꯍꯣꯏ ꯇꯥꯏ ꯑꯣꯖꯥ
ꯑꯣꯖꯥ ꯌꯨꯝꯗ ꯂꯩꯔꯤꯕꯣ
ꯑꯩ ꯌꯨꯝꯗ ꯅꯠꯇꯦ ꯍꯧꯖꯤꯛꯇꯤ
ꯑꯣꯖꯥ ꯑꯥ ꯊꯣꯛꯑꯕꯣ
ꯑꯩ ꯑꯥꯗ ꯊꯣꯛꯑꯦ ꯂꯩꯔꯤ
ꯑꯆꯥꯄꯣꯠꯂꯣ ꯀꯩꯅꯣ ꯂꯩꯔꯤꯕꯕꯨ ꯑꯣꯖꯥ
ꯀꯩ ꯍꯥꯕ ꯑꯣꯖꯥ
ꯑꯆꯥꯄꯣꯠꯔꯣ ꯑꯍꯥꯎꯕꯔꯣ ꯀꯩꯅꯣ ꯂꯩꯕ ꯆꯠꯂꯤꯁꯤꯕꯨ
ꯀꯗꯥꯏ ꯑꯆꯥꯄꯣꯠ ꯑꯍꯥꯎꯕꯅꯣꯗ ꯅꯪ ꯀꯣꯜ ꯂꯥꯛꯄꯒꯤ ꯃꯄꯥꯟꯗ ꯐꯝꯕꯅꯦ
ꯑꯁ ꯑꯁ ꯑꯩ ꯍꯥ ꯁꯪꯒꯣꯝ ꯊꯛꯅꯤꯡꯂꯛꯏꯍꯦ ꯑꯣꯖꯥ ꯈꯨꯠꯁꯥꯁꯤꯒ
ꯍꯣꯏꯅꯦ ꯏꯪꯇꯛ ꯇꯧꯔ ꯑꯥꯏꯁ ꯀ꯭ꯌꯨꯞꯀ ꯊꯥꯗꯔꯗꯅ ꯍꯥ
ꯃꯥꯅꯤ ꯑꯣꯖꯥ ꯋꯥꯀꯤꯡ ꯆꯦꯟꯒꯦꯗꯤ ꯇꯧꯕꯅꯤ ꯁꯥꯢꯍꯦ ꯁꯥꯢꯍꯦ ꯍꯜꯂꯣ ꯍꯜꯂꯣ
ꯇꯥꯕꯤꯕ꯭ꯔꯣ
ꯇꯥꯕꯤꯌꯦ ꯑꯣꯖꯥ ꯍꯥꯏꯕꯤꯌꯨ
ꯑꯣꯖꯥꯗꯤ ꯀꯩꯀꯩ ꯇꯧꯔꯤꯒꯦ ꯍꯧꯖꯤꯛꯇꯤ ꯍꯤꯞꯇꯅ ꯂꯥꯡꯗꯅ ꯌꯥ ꯀꯥꯊꯣꯛꯑ ꯇꯨꯝꯃꯤꯕꯣ
ꯑꯣꯢ ꯍꯅꯨꯕꯤꯅ ꯀꯠꯂꯒ ꯇꯥꯎꯔꯤꯅꯤꯁꯤꯅꯤ ꯎꯖꯥ
ꯉꯝꯅ ꯉꯝꯅꯕ ꯍꯥꯏꯗꯨꯅꯤ ꯅꯠꯇ꯭ꯔꯣ
ꯃꯥꯅꯤ ꯃꯥꯅꯤ ꯑꯗꯨ ꯑꯣꯖꯥ
ꯗꯣ ꯑꯣꯖꯥ ꯍꯣꯔꯦꯟꯗꯤ ꯕꯣꯡ ꯌꯦꯡꯒꯗ꯭ꯔꯣ
ꯌꯦꯡꯒꯦ ꯇꯧꯔꯤꯅꯦ ꯑꯣꯖꯥ ꯍꯥꯏꯅꯔꯒ ꯀꯣ
ꯃꯥꯅꯦ
ꯉꯁꯤꯗꯤ ꯈꯔ ꯐꯖꯒꯗꯕꯅꯤꯅ ꯁꯥꯏꯅꯕ ꯈꯔ ꯄꯨꯔꯛꯅꯔꯒ
ꯈꯗꯥꯡ ꯅꯣꯝꯅꯔꯁꯦ ꯍꯥꯏꯔꯣ
ꯑꯗꯨꯅꯦ ꯁꯤꯒꯤ ꯄ꯭ꯂꯦꯁꯤꯗꯤ ꯈꯔꯗꯤ ꯇꯧꯗꯣꯏ ꯃꯥꯜꯂꯦꯕꯀꯣ
ꯈꯗꯥꯡ ꯈꯔ ꯊꯥꯗꯥꯔꯁꯦ ꯍꯥꯏꯔꯣ
ꯈꯗꯥꯡ ꯊꯥꯗꯅꯕ ꯄꯣꯠ ꯆꯩꯩ ꯂꯩꯇꯦꯅꯦꯍꯦ ꯑꯣꯖꯥ
ꯈꯗꯥꯡ ꯈꯔ ꯊꯥꯗꯅꯕ ꯄꯣꯠ ꯆꯩꯩꯕꯨꯗꯤ ꯈꯣꯝꯒꯠꯇꯅ ꯇꯧꯔꯗꯤ ꯂꯩꯅꯤꯗ ꯑꯣꯖꯥ
ꯈꯪꯅꯦ ꯈꯣꯝꯒꯠꯅꯕꯁꯨ ꯍꯟꯗꯛꯁꯤ ꯑꯣꯖꯥ ꯌꯥꯝ ꯋꯥꯔꯕꯖꯥꯅꯤ ꯒꯥꯔꯤ ꯐꯥꯎ ꯁꯦꯝꯗ꯭ꯔꯤ
ꯑꯥ ꯄꯨꯟꯁꯤ ꯍꯥꯏꯁꯤ ꯁꯤꯅꯤ
ꯋꯥꯔꯕꯒꯤ ꯒꯥꯔꯤ ꯊꯧꯅꯕꯁꯤ ꯑꯁꯤꯗ ꯒꯥꯔꯤ ꯁꯦꯝꯃꯤꯁꯤꯅꯤ
ꯒꯥꯔꯤ ꯊꯧꯔ ꯄꯩꯁꯥ ꯇꯥꯟꯕ ꯌꯥꯕ ꯅꯠꯇ꯭ꯔꯣ
ꯃꯥꯅꯦ ꯁꯤ ꯇꯥꯟꯕꯗꯣ ꯈꯔ ꯌꯥꯝꯅ ꯆꯪꯉꯛꯀꯦꯔꯣ ꯁꯤꯅꯤꯗ ꯑꯗꯨ ꯑꯩ ꯒꯥꯔꯤ ꯃꯐꯝꯗꯣ ꯁꯥꯔꯕꯤꯁꯤꯡ ꯃꯐꯝꯗꯣ
ꯑꯥ
ꯃꯉꯥꯗꯤ ꯊꯥꯖꯟꯈ꯭ꯔꯦꯕꯀꯣ
ꯎꯝ
ꯑꯗꯨꯗꯣ ꯃꯣꯏ ꯑꯗꯨꯝ ꯌꯦꯡꯁꯤꯟꯕꯤꯔꯛꯇꯣꯏ ꯅꯠꯇ꯭ꯔꯣ
ꯃꯣꯏꯅ ꯑꯗꯨꯝ ꯌꯦꯡꯉꯔꯛꯀꯅꯤ ꯈꯔ ꯒꯥꯔꯤꯗꯣ ꯈꯔ ꯃꯔꯤꯒꯨꯝꯕ ꯅꯠꯇ꯭ꯔꯒ ꯃꯉꯥꯒꯨꯝꯕ ꯑꯃꯨꯛ ꯍꯥꯞꯆꯤꯜꯂꯛꯑꯣꯅ ꯍꯥꯏꯔꯛꯇꯣꯏ ꯖꯥꯠꯂꯥ ꯃꯔꯤ ꯃꯉꯥꯃꯨꯛ ꯍꯥꯞꯆꯜꯂꯛꯑꯣ ꯑꯗꯒꯤ ꯅꯪꯒꯤ ꯀꯃꯤꯁꯟ ꯈꯔ ꯂꯩꯗꯅ
ꯎꯝ ꯑꯩ ꯊꯥꯗꯤ ꯊꯥꯖꯤꯟꯈ꯭ꯔꯕꯅꯦ ꯑꯗꯣ ꯍꯧꯖꯤꯛꯅ ꯇꯔꯥ ꯇꯧ ꯍꯥꯏꯅ ꯇꯧꯕꯀꯣ
ꯑꯗꯨꯗꯤ ꯇꯔꯥ ꯌꯧꯅꯕ ꯇꯧꯔꯣ
ꯍꯣꯏ ꯉꯁꯥꯏꯒꯤꯗꯨꯗꯤ ꯃꯉꯥ ꯃ ꯒꯥꯔꯤ ꯃꯥ ꯒꯥꯔꯤ ꯒꯥꯔꯤ ꯃꯉꯥꯗꯨꯗꯤ ꯊꯥꯈ꯭ꯔꯦꯕ
ꯒꯔꯤꯗꯣ
ꯑꯥ
ꯀꯅꯥꯅ ꯈꯔ ꯃꯣꯏ ꯀꯁꯇꯃꯔꯒꯤꯁꯨ ꯌꯦꯡꯕꯤꯈ꯭ꯔꯣ ꯅꯪꯒꯤ ꯀꯩꯅꯣ ꯀꯩ ꯀꯩꯅꯣ ꯃꯥ ꯃꯦꯅꯦꯖꯔꯅ ꯀꯩꯀꯩ ꯍꯥꯏꯔꯛꯀꯦ ꯍꯥꯏꯗꯣ
ꯑꯥ
ꯍꯣꯔꯦꯟ ꯌꯦꯡꯉꯣ ꯍꯣꯔꯦꯟ ꯅꯨꯃꯤꯗꯥꯡ ꯋꯥꯏꯔꯝꯗ ꯅꯪꯒ ꯑꯩ ꯃꯦꯅꯦꯖꯔꯒꯤ ꯅꯝꯕꯔ ꯊꯥꯕꯤꯔꯛꯀꯦ
ꯅꯪ ꯃꯦꯅꯦꯖꯔ ꯅꯝꯕꯔꯗꯣ ꯉꯁꯥꯏ ꯊꯥꯔꯛꯄꯗꯨ ꯅꯠꯇ꯭ꯔꯣ
ꯃꯥꯅꯦ ꯑꯩꯈꯣꯏ ꯃꯦꯅꯦꯖꯔꯒꯤꯗꯣ ꯑꯩꯈꯣꯏ ꯃꯦꯅꯦ ꯖꯔꯒꯤꯗꯣ ꯅꯪꯅ ꯀꯣꯜ ꯇꯧꯁꯜꯂꯣ ꯅꯠꯇ꯭ꯔꯒ ꯇꯦꯛꯁ ꯊꯥꯖꯜꯂꯣꯕ ꯅꯪꯒꯤ ꯀꯩꯅꯣꯒꯤ ꯒꯥꯔꯤꯒꯤ ꯆꯦꯁꯤꯁ ꯅꯝꯕꯔꯗꯣ
ꯑꯥ
ꯆꯦꯁꯤꯁ ꯅꯝꯕꯔꯒ ꯌꯥꯎꯅ ꯊꯥꯖꯤꯜꯂꯛꯑꯣ ꯑꯣꯖꯥꯁꯤ ꯀꯩ ꯀꯩ ꯇꯧꯒꯦ ꯀꯩ ꯀꯩ ꯋꯥꯠꯀꯦ ꯍꯥꯏꯕꯗꯣ ꯅꯪ ꯐꯖꯅ ꯉꯥꯡꯅꯔꯣ ꯑꯗꯩꯗꯤ ꯃꯥꯅ ꯍꯣꯔꯦꯟ ꯒꯥꯔꯤ ꯀꯩꯀꯥ ꯅꯨꯡꯇ ꯆꯦꯛ ꯇꯧꯔꯒ ꯑꯃꯨꯛ ꯍꯥꯏꯔꯛꯀꯅꯤ ꯌꯦ ꯑꯩꯒꯤꯁꯨ ꯑꯁ ꯈꯪꯗ꯭ꯔꯦꯅꯦ ꯏꯇꯥꯎ ꯒꯥꯔꯤꯁꯦ ꯀꯨꯟ ꯌꯧꯅꯕꯃꯨꯛ ꯇꯧꯔꯣ ꯍꯥꯏꯔꯦꯕꯀꯣ ꯑꯩꯁꯦ ꯒ꯭ꯌꯥꯟ ꯂꯩꯇ꯭ꯔꯦ ꯀꯃꯥꯏꯅ ꯇꯧꯁꯤꯔ ꯃꯥꯅ ꯍꯣꯔꯦꯟ ꯑꯩꯈꯣꯏ ꯃꯦꯅꯦꯖꯔꯗꯨꯅ ꯈꯔ ꯌꯦꯡꯉꯛꯀꯦ ꯆꯦꯁꯤꯁ ꯅꯝꯕꯔ ꯒꯥꯔꯤ ꯍꯧꯖꯤꯛ ꯇꯔꯥ ꯃꯉꯥ ꯂꯩꯔꯤꯁꯦ ꯑꯗꯨꯒꯤ ꯆꯦꯁꯤꯁ ꯅꯝꯕꯔ ꯃꯌꯥꯝꯖꯦ ꯍꯣꯔꯦꯟ ꯌꯦꯡꯉꯒ ꯁꯞꯃꯤꯠ ꯇꯧꯊꯣꯛꯅꯕ ꯅꯠꯇ꯭ꯔꯒ ꯀꯩꯅꯣ ꯇꯧꯅꯕ ꯃꯥꯅ ꯉꯝꯅꯕ ꯍꯥꯏꯕꯗꯣ ꯑꯗꯨꯝ ꯍꯣꯠꯅꯕꯤꯔ ꯒꯦ ꯍꯣꯔꯦꯟ ꯅꯨꯡꯗꯥꯡ ꯅꯨꯃꯤꯗꯥꯡ ꯋꯥꯏꯔꯝꯗ ꯑꯃꯨꯛꯀ ꯅꯤꯡꯁꯤꯡꯍꯜꯂꯣ ꯍꯥꯏꯕ
ꯑꯧꯑꯧ ꯑꯗꯣ ꯑꯩꯒꯤꯗꯤ ꯒꯥꯔꯤ ꯃꯉꯥ ꯈꯛꯇꯪ ꯑꯣꯏꯔꯤꯕꯅꯤꯅ ꯇꯔꯥ ꯍꯦꯟꯗ꯭ꯔꯤ ꯐꯥꯎꯗꯤ ꯍꯥꯏ ꯍꯥꯢꯔꯨꯔꯣꯏꯁꯤ ꯔꯥ
ꯍꯥꯏꯖꯤꯜꯂꯨ ꯍꯧꯖꯤꯛꯇꯤ ꯅꯪ ꯒꯥꯔꯤꯒꯤ ꯅꯝꯕꯔ ꯀꯩꯀꯥꯗꯤ ꯅꯪ ꯃꯉꯥꯗꯨꯗꯤ ꯁꯝꯃꯤꯠ ꯇꯧꯔꯛꯈ꯭ꯔꯕꯣ
ꯍꯣꯏ ꯁꯝꯃꯤꯠꯇꯨꯗꯗꯤ ꯇꯧꯈ꯭ꯔꯦ ꯍꯣꯏ ꯃꯊꯛꯀꯤꯗꯣ ꯇꯧꯈ꯭ꯔꯦ ꯃꯣꯏꯅ ꯌꯦꯡꯉꯤ ꯍꯥꯏꯕꯀꯣ ꯆꯤꯀꯤꯛ ꯍꯥꯏꯔꯤꯕ
ꯑꯥ ꯑꯗꯨꯗꯤ ꯁꯔꯚꯤꯁꯁꯤꯡ ꯀꯟꯅ ꯆꯠꯊꯔꯤ
ꯑꯣ ꯑꯣ
ꯁꯔꯕꯤꯁꯤꯡ ꯀꯟꯅ ꯆꯠꯊꯔꯤ ꯑꯗꯨꯒ ꯅꯪꯅ ꯍꯧꯖꯤꯛ ꯒꯥꯔꯤ ꯃꯉꯥ ꯄꯤꯁꯟꯈꯤꯕ ꯒꯥꯔꯤꯗꯣ
ꯑꯥ
ꯗꯣ ꯑꯩꯈꯣꯏ ꯃꯦꯅꯦꯖꯔꯗ ꯏꯁꯀ꯭ꯔꯤꯟ ꯁꯣꯠ ꯑꯣꯏꯅ ꯊꯥꯖꯤꯜꯂꯣꯕ ꯆꯦꯁꯤꯁ ꯅꯝꯕꯔ ꯃꯌꯥꯝꯗꯣ
ꯑꯗꯣ ꯊꯥꯖꯤꯜꯂꯒ ꯑꯩꯒꯤꯁꯦ ꯀꯃꯥꯏꯅ ꯇꯧꯔꯤꯒꯦ ꯍꯣꯔꯦꯟ ꯌꯥꯒꯗ꯭ꯔꯥ ꯅꯠꯇ꯭ꯔꯒ ꯍꯌꯦꯡ ꯌꯥꯒꯗ꯭ꯔꯥ ꯍꯥꯏꯕꯗꯣ ꯑꯩꯈꯣꯏꯗ ꯄꯤꯔꯛ ꯄ ꯊꯕꯛꯀꯤ ꯃꯇꯥꯡꯒꯤꯗꯣ ꯑꯗꯨꯗꯣ ꯐꯖꯅ ꯃꯥꯅ ꯍꯥꯏꯔꯛꯀꯅꯤꯕ
ꯑꯗꯨ ꯁꯤ ꯃꯉꯥ ꯂꯣꯏ ꯁꯔꯕꯤꯁꯤꯡ ꯂꯣꯏꯈ꯭ꯔꯕꯁꯦ ꯍꯥꯟꯅ ꯊꯥꯖꯤꯜꯂꯣ ꯍꯥꯏꯕ꯭ꯔꯣ ꯁꯤꯁꯦ
ꯃꯉꯥꯁꯦ ꯅꯪ ꯁꯥꯔꯕꯤꯁꯤꯡ ꯂꯣꯏꯔꯕ ꯅꯠꯇ꯭ꯔꯣ
ꯍꯣꯏ
ꯂꯣꯏꯔꯗꯤ ꯆꯦꯁꯤꯁ ꯅꯝꯕꯔꯗꯣ ꯅꯪ ꯁꯞꯃꯤꯠ ꯇꯧꯁꯜꯂꯣ ꯑꯗꯨ ꯀꯩꯀꯩ ꯍꯥꯏꯔꯛꯀꯦ ꯌꯦꯡꯉꯣ ꯑꯩ ꯁꯝꯃꯤꯠ ꯇꯧꯁꯟꯈ꯭ꯔꯦ ꯑꯣꯖꯥ ꯁꯨꯃꯥꯏꯅ ꯇꯧꯋꯦ ꯁꯨꯃꯥꯏ ꯈꯣꯠꯂꯦꯅ ꯑꯗꯨꯝ ꯍꯥꯏꯌꯣꯕꯀꯣ
ꯑꯥ
ꯑꯣꯏꯇꯥꯔꯗꯤ ꯃꯥꯅꯃꯨꯛ ꯍꯥꯏꯔꯛꯑꯅꯤ ꯁꯤ ꯋꯥꯠꯂꯦ ꯍꯣꯔꯦꯟ ꯅꯨꯃꯤꯗꯥꯡ ꯋꯥꯏꯔꯝꯅ ꯇꯧꯕꯤꯒꯦ ꯍꯥꯏꯕ ꯅꯠꯇ꯭ꯔꯒ ꯍꯌꯦꯡ ꯑꯌꯨꯛ ꯑꯣꯏꯅ ꯇꯧꯕꯤꯒꯦ ꯅꯪꯒꯤ ꯊꯕꯛꯀꯤꯗꯣ ꯍꯥꯟꯅ ꯂꯣꯏꯁꯜꯂꯣꯅ ꯍꯥꯏꯔꯛꯇꯧ ꯃꯥꯜꯂꯦ
ꯑꯣ ꯑꯣ ꯑꯗꯨꯗꯤ ꯑꯩꯒꯤꯁꯦ ꯇꯔꯥ ꯑꯩꯒꯤꯁꯦ ꯒꯥꯔꯤ ꯇꯔꯥ ꯍꯥꯟꯅ ꯁꯦꯝꯃꯒꯦ ꯑꯗꯨꯗꯤ
ꯑꯗꯩ ꯇꯔꯥ ꯁꯨꯍꯜꯂꯣ
ꯑꯣ ꯑꯣ
ꯒꯥꯔꯤꯁꯦ ꯀꯩꯅꯣ ꯖꯋꯥꯒ ꯔꯣꯌꯦꯜ ꯏꯟꯐꯤꯜꯅꯦ ꯑꯗꯨꯒ ꯍꯨꯟꯗꯥꯅꯦ ꯑꯗꯨꯒ ꯑꯗꯩꯗꯤ ꯎꯝ ꯁꯤꯕꯤꯌꯥꯥꯔ ꯁꯨꯁꯨ ꯀꯤꯅꯦ
ꯑꯥ
ꯑꯦꯛꯇꯤꯕꯥꯁꯨ ꯌꯥꯕꯅꯦ ꯑꯦꯛꯇꯤꯕꯐꯧ ꯁꯦꯝꯕꯅꯦ ꯃꯣꯏ ꯏ ꯚꯤ ꯑꯦꯁ ꯀꯤ ꯔꯣꯅꯦꯟꯗꯣ
ꯑꯣ ꯑꯣ
ꯑꯗꯨꯁꯨ ꯌꯥꯕꯅꯦ
ꯑꯩꯁꯦ ꯏꯁꯃꯣꯛ ꯄꯥꯏꯞꯇꯁꯨ ꯍꯣꯒ꯭ꯔꯕꯀꯣ
ꯏꯁꯃꯣꯛ ꯄꯥꯏꯞꯂꯣ
ꯍꯣꯏ ꯖꯋꯥꯒꯤ ꯁꯨ ꯄꯥꯞꯁꯦ ꯍꯣꯈ꯭ꯔꯕ
ꯑꯆꯥ ꯑꯗꯨꯗꯤ ꯃꯥꯒꯤ ꯏꯁꯃꯣꯛ ꯄꯥꯏꯞꯀꯤ ꯃꯃꯜꯁꯦ ꯃꯄꯥꯟ ꯂꯝꯗꯒꯤ ꯎꯆꯦꯜꯂꯥꯛꯛꯇꯧ ꯃꯥꯜꯂꯦꯕꯣ ꯅꯪꯒꯤ ꯁꯤꯗꯥꯏꯗ ꯑꯗꯥꯏꯗ ꯏꯝꯐꯥꯜ ꯖꯒꯥꯗꯗꯤ ꯐꯪꯕꯁꯦ ꯈꯔ ꯋꯥꯅꯤꯕꯨ ꯐꯪꯕꯨ ꯐꯪꯉꯗꯤ ꯈꯔ ꯇꯥꯡꯅ ꯐꯪꯕꯗꯣ ꯑꯗꯨꯒꯤꯅꯦ ꯖꯋꯥ ꯊꯧꯅꯤꯡꯗ꯭ꯔꯤꯁꯤꯄꯣ
ꯑꯩꯒꯤꯅꯦ ꯄꯣꯠ ꯆꯩꯩꯁꯦ ꯃꯣꯏ ꯁꯣꯔꯨꯝꯗ ꯈꯛꯇꯪ ꯅꯠꯇ꯭ꯔꯗꯤ ꯐꯪꯗꯕꯀꯣ ꯄꯩꯁꯥꯅ ꯆꯪꯕꯅꯦ ꯈꯪꯗ꯭ꯔꯦꯅꯦ ꯈꯣꯡꯅ ꯆꯠꯄ ꯍꯧꯔꯗꯣꯏꯗꯣ ꯃꯥꯜꯂꯦ ꯑꯣꯖꯥ
ꯈꯣꯡꯅ ꯆꯠꯄꯗꯁꯨ ꯍꯛꯆꯥꯡ ꯐꯔꯦꯗ
ꯍꯣꯏꯗ ꯑꯗꯨꯅꯗꯤ
ꯈꯣꯡꯅ ꯆꯠꯂꯁꯨ ꯑꯝꯍꯅꯤ ꯅꯠꯇ꯭ꯔꯣ
ꯃꯥꯟꯅꯤ ꯑꯣꯖꯥ
ꯀ꯭ꯂꯥꯁ ꯐꯖꯅ ꯅꯤꯡꯊꯤꯖꯅ ꯆꯠꯊꯔꯤꯕꯣ
ꯆꯠꯊꯔꯤ ꯍꯥꯏꯕꯗꯨꯅꯦ ꯑꯦꯁꯤꯁꯇꯦꯟꯒꯤ ꯑꯃ ꯊꯝꯖꯤꯟꯗꯅꯀꯣ ꯑꯣꯖꯥ
ꯑꯦꯁꯤꯁꯇꯦꯟꯒꯤꯗꯤ ꯅꯪ ꯊꯝꯖꯤꯟꯕꯁꯦ ꯃꯣꯏꯅ ꯈꯔꯗꯤ ꯌꯦꯡꯗꯤ ꯌꯦꯡꯕꯤꯕ꯭ꯔꯣ
ꯃꯣꯏ ꯌꯦꯡꯕ ꯍꯥꯏꯕꯁꯦ ꯍꯧꯖꯤꯛꯄꯨꯗꯤ ꯃꯣꯏ ꯍꯥꯏꯕꯗꯣ ꯃꯣꯏꯅ ꯑꯗꯨꯝ ꯅꯪꯒꯤꯁꯨ ꯑꯦꯛꯁꯄꯤꯔꯤꯌꯦꯟꯁ ꯂꯩꯅꯕ ꯑꯗꯨꯝ ꯇꯧꯋꯣ ꯑꯗꯨꯒ ꯅꯪꯒꯤꯁꯨ ꯄꯥꯔꯃꯅꯦꯟꯒꯤ ꯌꯦꯡꯕꯤꯔꯛꯏ ꯑꯗꯨꯝ ꯂꯥꯛꯀꯅꯤ ꯍꯥꯏꯕꯀꯣ
ꯃꯣꯏꯅ ꯆꯥꯟꯁꯇꯣ ꯌꯦꯡꯍꯧꯔꯣ ꯍꯥꯏꯕ
ꯍꯣꯏ ꯅꯪꯅ ꯑꯗꯨꯝ ꯇꯧꯔ ꯌꯦꯡꯉꯣ ꯑꯈꯣꯏ ꯅꯪꯕꯨꯁꯨ
ꯐꯪ ꯐꯪꯒꯦꯔꯥ ꯐꯪꯉꯣꯏꯗ꯭ꯔꯥ ꯅꯪꯒꯤ ꯅꯔꯥꯏꯕꯛ ꯑꯗꯨꯃꯥꯏ ꯍꯥꯏꯕꯗꯨꯅꯤ ꯍ
ꯑꯗꯨꯅꯦ ꯑꯗꯨꯅꯦ ꯑꯩꯒꯤꯗꯤ ꯃꯥꯡꯕ ꯂꯩꯇꯦ ꯑꯣꯖꯥ ꯑꯦꯛꯁꯄꯤꯔꯤ ꯌꯦꯟꯁꯀꯤꯅꯦ
ꯍꯣꯏ ꯅꯪꯅ ꯍꯣꯏ ꯑꯗꯨꯕꯨꯗꯤ ꯍꯥꯏ ꯑꯗꯨꯕꯨ ꯅꯪꯒꯤꯁꯨ ꯃꯇꯝ ꯃꯥꯡꯗꯅ ꯅꯪꯁꯨ ꯇꯝꯕꯤꯔꯤꯅꯤ ꯑꯗ ꯃꯣꯏꯅ ꯈꯔ ꯌꯦꯡꯕꯤꯗ꯭ꯔꯗꯤ ꯅꯪꯒꯤꯁꯨ ꯈꯔ ꯃꯥꯡꯉꯦ ꯑꯗꯒꯤ ꯊꯕꯛꯇꯨ ꯑꯃꯨꯛ ꯐꯪꯗ꯭ꯔꯁ ꯐꯪꯗ꯭ꯔꯗꯤ ꯑꯦꯛꯁꯄꯤꯔꯤꯌꯦꯟꯁꯕꯨꯨꯗꯤ ꯅꯪ ꯐꯪꯍꯧꯕ ꯑꯗꯨꯒ ꯅꯪꯒ ꯅꯪꯅ ꯑꯃꯨꯛꯀ ꯃꯤꯉꯣꯟꯗ ꯇꯥꯛꯁꯜꯂꯛꯄꯗꯨꯗ ꯈꯔ ꯌꯦꯡꯕꯤꯗ꯭ꯔꯗꯤ ꯅꯪꯁꯨ ꯑꯋꯥꯃꯟꯗꯨꯗꯤ ꯄꯥꯝꯃꯨꯏꯗꯅ
ꯑꯥ
ꯑꯗꯨꯕꯨ ꯁꯔꯨꯛꯇꯨꯗꯤ ꯅꯪ ꯑꯦꯛꯁꯄꯤꯔꯤꯌꯦꯟꯁꯀꯤ ꯑꯣꯏꯅ ꯑꯇꯣꯞꯄ ꯍꯣꯝ ꯇꯤꯌꯨꯇꯔꯒꯤ ꯇꯥꯏꯞꯇꯂ ꯇꯧꯕꯗꯨꯅꯗꯤ ꯍꯦꯟꯅ ꯇꯣꯡꯗ꯭ꯔꯣ
ꯍꯣꯝ ꯇꯨꯇꯔꯒꯤ ꯇꯥꯏꯞꯇ ꯆꯠꯂꯒ ꯑꯍꯟ ꯑꯣꯏꯕ ꯌꯥꯏ ꯑꯉꯥꯡ ꯑꯣꯏꯕ ꯌꯥꯏ ꯀꯝꯄ꯭ꯌꯨꯇꯔꯗꯤ ꯑꯗꯨꯗ ꯂꯩꯇꯦꯕ
ꯉꯥꯏ ꯑꯗꯨꯒꯨꯝꯕꯁꯦ ꯏꯁꯥꯒꯤ ꯀꯝꯄ꯭ꯌꯨꯇꯔ ꯂꯩꯔꯗꯤ ꯌꯨꯝꯗꯀꯣ ꯂꯩꯀꯥꯏꯒꯤ ꯇ꯭ꯌꯨꯇꯔꯤꯡꯒꯨꯝꯕꯒꯤꯁꯨ ꯑꯗꯨꯝ ꯃꯁꯥ ꯃꯁꯥꯒꯤ ꯑꯉꯥꯡ ꯑꯣꯏꯒꯦꯔꯥ ꯑꯍꯟ ꯑꯣꯏꯒꯦꯔꯥ ꯑꯗꯨꯒꯨꯝꯕ ꯕꯨꯗꯤ ꯂꯣꯏ ꯇꯝꯕꯤꯕ ꯌꯥꯕ ꯄꯨꯖꯥ
ꯃꯥꯟꯅꯦ ꯈꯣꯏꯗꯤ ꯄꯩꯁꯥ ꯄꯥꯏꯖꯗ꯭ꯔꯦ ꯇꯣꯞ ꯂꯩꯕꯖꯨ ꯉꯝꯗ꯭ꯔꯦꯗꯣ
ꯗꯨꯅꯦ ꯐꯔꯛꯁꯤꯗꯤ ꯈꯪꯗꯔꯦꯍꯦ
ꯑꯗꯨ ꯒꯔꯤ ꯃꯇꯥꯡꯒꯤꯖꯦ ꯅꯪ ꯐꯖꯅ ꯉꯥꯡꯅꯍꯧꯔꯣ ꯐꯖ ꯉꯥꯡꯅꯔꯒ ꯑꯣꯖꯥ ꯖꯤ ꯁꯤ ꯇꯧꯋꯤ ꯑꯩꯒꯤꯖꯦ ꯀꯃꯥꯏ ꯇꯧꯁꯤꯒꯦ ꯍꯥꯏꯕꯗꯣ
ꯎꯝ
ꯐꯖꯅ ꯍꯥꯏꯔꯣ ꯐꯖꯅ ꯉꯥꯡꯅꯔꯣ ꯅꯪꯒꯤꯖꯨ ꯒꯔꯤꯗꯣ ꯌꯥꯗ꯭ꯔꯦ ꯀꯩꯀꯥ ꯇꯧꯔꯦ ꯑꯗꯨꯝ ꯍꯥꯏꯖꯤꯜꯂꯣ ꯗꯩꯗꯤ ꯃꯦꯅꯦꯖꯔꯅ ꯑꯃꯨꯛꯀ ꯎꯝ
ꯒꯥꯔꯤ ꯃꯉꯥꯗꯤ ꯁꯦꯝꯕ ꯂꯣꯏꯈ꯭ꯔꯦ ꯑꯗꯣ ꯒꯥꯔꯤ ꯃꯉꯥꯗꯣ ꯑꯃꯨꯛ ꯁꯦꯝꯃꯛꯑꯣ ꯍꯥꯏꯅ ꯍꯥꯏꯔꯛꯄꯀꯣ
ꯑꯗꯨꯗꯤ ꯅꯪꯒꯤ ꯈꯔ ꯃꯣꯏꯅ ꯌꯦꯡꯕꯤꯔꯛꯇꯧ ꯃꯥꯜꯂꯦ ꯀꯟꯅ ꯍꯣꯠꯅꯔꯁꯦ
ꯃꯥꯥꯟꯅꯤ ꯌꯦꯡꯉꯁꯦ ꯑꯗꯨꯗꯤ ꯑꯣꯖꯥꯁꯨ ꯊꯕꯛ ꯆꯤꯜꯂꯝꯃꯅꯤ
ꯑꯩ ꯊꯕꯛ ꯈꯔꯕꯨꯗꯤ ꯆꯤꯜꯂꯦ ꯍꯣꯏ ꯑꯣꯖꯥ ꯐꯔꯦ ꯑꯗꯨꯗꯤ
ꯑꯥ ꯍꯣ ꯍꯣ ꯍꯣꯏ ꯌꯥꯝ ꯐꯔꯦ ꯑꯗꯨꯗꯤ
ꯑꯣ ꯍꯣꯏ